ꯑꯣ
ꯍꯥꯂꯣ
ꯅꯨꯡꯉꯥꯏꯔꯤꯕꯣ
ꯀꯅꯥꯅꯣ
ꯀꯩꯗꯧꯔꯤꯅꯣ
ꯑꯍꯥꯍꯥ ꯇꯨꯝ ꯂꯩꯌꯦ
ꯏꯁ ꯅꯣꯡ ꯀꯟꯅꯥ ꯆꯨꯕꯥ ꯃꯥꯟꯂꯦꯗꯥ
ꯅꯣꯡ ꯌꯥꯝ ꯇꯥꯏ ꯇꯨꯃꯅꯤꯡꯕꯅꯥ ꯑ ꯇꯨꯝꯅꯤꯡꯕꯅꯥ
ꯅꯪ ꯈꯣꯟꯖꯦꯜꯗ ꯀꯩꯅꯣ ꯇꯧꯋꯤꯅꯦ ꯕꯂꯥꯡꯀꯦꯠ
ꯉꯥ ꯈꯣꯀꯣ ꯑꯩ ꯐꯖꯅꯥ ꯊꯦꯉꯥ ꯇꯧꯔꯛ ꯀꯦꯀꯣ
ꯑꯥ
ꯎꯝ ꯇꯥꯕꯔꯥ ꯌꯥꯔꯕ
ꯌꯥꯔꯦ ꯌꯥꯔꯦ
ꯐꯖꯅ ꯇꯔꯕ
ꯇꯥꯏ ꯑꯗꯣ ꯅꯣꯡ ꯃꯈꯣꯟꯁꯨ ꯑꯗꯨꯝ ꯇꯥꯏ
ꯑꯣ
ꯑꯁ ꯀꯔꯤꯒꯤꯅꯣ ꯑ ꯂꯣ
ꯑꯁ ꯑꯁꯨꯃꯥꯏ ꯋꯥꯔꯤ ꯁꯔꯦ ꯀꯥꯟꯗ ꯃꯩ ꯃꯨꯠꯈ꯭ꯔꯗꯤ ꯈꯪꯗꯦꯀꯣ
ꯍꯥꯍꯥ ꯃꯨꯠꯂꯣꯏꯗ
ꯅꯣꯡ ꯌꯥꯝ ꯇꯥꯏ ꯅꯣꯡ ꯇꯥꯗꯕꯔꯥ
ꯇꯥꯗꯔꯤ ꯍꯧꯖꯤꯛ ꯀꯤꯗꯤ ꯃꯥꯝꯗꯤ ꯃꯝꯕꯥ ꯍꯧꯔꯦ
ꯌꯥꯝ ꯅꯨꯡꯉꯥꯏꯀꯣ
ꯎꯝ ꯅꯨꯡꯁꯤꯠ ꯀꯥ ꯌꯥꯝ ꯁꯤꯠꯂꯤ
ꯂꯥꯛꯀꯦ ꯍꯥꯏꯔꯁꯨ ꯌꯗꯦꯀꯣ
ꯂꯥꯛ ꯑꯗꯤ ꯐꯔꯛ ꯇꯥꯗꯧ ꯃꯥꯟꯕ ꯂꯦꯟ ꯗꯤ ꯇꯥꯗꯦꯀꯣ ꯂꯦꯟ ꯗꯤ ꯇꯕꯔꯥ
ꯂꯦꯟ ꯗꯤ ꯇꯥꯗꯦ ꯅꯣꯡ ꯇꯥꯏ
ꯅꯣꯡꯊꯛꯇꯒꯤ ꯇꯥꯕꯔ꯭
ꯅꯣꯡꯊꯛꯇꯒꯤ ꯇꯥꯔꯛꯑꯦ ꯂꯤꯛ ꯑꯩꯒꯤ ꯃꯤꯠꯂꯨ ꯄꯤꯔꯥꯡ
ꯑꯥꯍꯥꯍꯥꯍꯥ
ꯑꯩꯒꯤ ꯀꯥꯏꯔꯕ ꯊꯝꯃꯣꯏ
ꯑꯍꯦꯍꯦꯍꯦ ꯑꯥꯢ ꯢꯁ ꯅꯈꯣꯏ ꯅꯣꯡ ꯁꯤꯡꯗꯤ
ꯑ ꯑꯈꯣꯏ ꯏꯌꯥꯝꯕ ꯑꯩꯒꯤ ꯃꯊꯛꯇꯣ ꯃꯥꯗꯤ ꯑꯥ ꯃꯅꯨꯡꯗ ꯀꯔꯤ ꯀꯔꯤ ꯁꯦꯝꯕ ꯈꯣꯠꯄ ꯆꯠꯈꯤ ꯏꯌꯥꯝꯕ ꯑꯍꯟꯗꯤ ꯂꯩꯌꯦ ꯑꯩꯈꯣꯏꯕꯥꯁꯨ ꯍꯜꯂꯛꯈ꯭ꯔꯦ ꯑꯩꯈꯣꯏ ꯏꯃꯥꯅ ꯏꯔꯨꯔꯤ ꯃꯣꯏ ꯏꯔꯨꯕ ꯂꯣꯏꯔꯒ ꯆꯪꯈ꯭ꯔꯅꯤ ꯑꯥꯗ ꯍꯣꯔꯦꯟ ꯅꯨꯡꯗꯥꯡꯗꯤ
ꯏꯪꯗ꯭ꯔꯣ ꯅꯣꯡ ꯇꯥꯔꯤꯉꯩꯗ ꯏꯔꯨꯏꯗꯨꯕꯨ
ꯃꯀꯣꯛ ꯈꯛꯇꯅꯤꯗ ꯃꯥꯒꯤꯗꯣ ꯑꯥ ꯁꯝ ꯑꯃꯨꯕ ꯁꯪꯕꯤꯕ ꯑꯗꯨꯒꯤ
ꯀꯩꯅꯣꯅꯦ ꯁꯪꯕ ꯂꯣꯏꯔꯒ ꯑꯗꯨꯝ ꯏꯔꯨꯕ ꯌꯥꯕ꯭ꯔꯣ
ꯑꯥ ꯁꯪꯕ ꯂꯣꯏꯔꯒ ꯃꯤꯅꯤꯠ ꯇꯔꯥꯃꯉꯥ ꯊꯪꯝꯒꯗꯕ
ꯑꯣ ꯉꯥꯏꯍꯥꯛ ꯑꯣꯏꯔꯦꯀꯣ ꯑꯗꯨꯗꯤ
ꯎꯝ ꯈꯖꯤꯛꯇꯪ ꯂꯦꯝꯕꯗ ꯑꯩꯈꯣꯏ ꯕꯥꯒꯤꯁꯨ ꯇꯩꯕꯀꯣ
ꯅꯪ ꯅꯪꯗꯤ ꯆꯠꯂꯣꯏꯗ꯭ꯔꯣ
ꯑꯩ ꯆꯠꯅꯤꯡꯗꯦ
ꯀꯔꯤꯒꯤ
ꯑꯩ ꯌꯥꯗꯧ ꯃꯥꯟꯗꯦ ꯑꯉꯥꯡꯁꯤꯡ
ꯑꯣ ꯑꯣ ꯅꯪ ꯊꯕꯛ ꯂꯩꯀꯣ ꯎꯝ ꯎꯝ ꯉꯁꯣꯏ ꯀꯥꯎꯔꯦꯅꯦ
ꯎꯝ ꯅꯪꯅ ꯀꯥꯎꯗ꯭ꯔꯗꯤ ꯀꯅꯥꯅ ꯀꯥꯎꯒꯗ꯭ꯔꯥ
ꯎꯝ ꯑꯗꯨꯅꯦ ꯆꯨꯝꯃꯦ ꯆꯨꯝꯃꯦ ꯆꯨꯝꯃꯦ
ꯈꯪ ꯍꯥꯏꯁꯨ ꯑꯦ ꯈꯪꯁꯨ ꯈꯪꯗꯦ ꯅꯪꯗꯤ
ꯍꯦꯔꯥ ꯇꯧꯔꯛꯀꯅꯣꯗ
ꯎꯝ ꯅꯣꯛꯅꯤꯡꯉꯦ ꯊꯝꯃꯣꯏꯒꯤ
ꯑꯁ ꯑꯩꯁ ꯇꯨꯝꯅꯤꯡꯕ ꯍꯧꯔꯦꯟ
ꯑꯩꯁꯨꯅꯦ ꯇꯨꯝꯅꯤꯡꯉꯦ
ꯉꯁꯥꯏ ꯑꯩꯒꯤ ꯐꯣꯟ ꯅꯦꯠꯋꯥꯛ ꯌꯥꯗꯕꯗꯣ ꯑꯩꯗꯤ ꯑꯁ ꯁꯦꯝꯗ꯭ꯔꯗꯤ ꯌꯥꯔꯣꯏꯗ꯭ꯔꯅ ꯑꯃꯨꯛ ꯄꯥꯈꯠꯂꯦꯅꯦ
ꯄꯥꯈꯠꯆꯥꯎꯕꯧ
ꯍꯥ ꯍꯥ ꯑꯗꯨꯗꯤ ꯑ ꯀꯩꯅꯣ ꯃꯣꯏꯅ ꯅꯦꯠꯋꯥꯛ ꯁꯦ ꯊꯤꯡꯕ ꯃꯥꯟꯂꯦ
ꯉꯥꯏꯍꯥꯛꯇꯪ ꯑꯣꯏꯔꯝꯅꯤꯗ
ꯑꯩꯗꯤ ꯑꯁ ꯊꯕꯛ ꯍꯧꯔꯒꯦ ꯇꯧꯈ꯭ꯔꯦꯅꯦ ꯐꯣꯟ ꯅꯦꯠꯋꯥꯛ ꯂꯩꯖꯕꯗꯨꯗ ꯆꯥꯔꯖ ꯇꯧꯔꯒ ꯊꯕꯛ ꯈꯔ ꯇꯧꯁꯤꯔꯅ ꯇꯧꯕꯅꯦ
ꯀꯩ ꯊꯕꯛꯅꯣ
ꯃꯥ ꯃꯥ ꯂꯩꯕꯗꯣ
ꯍꯣ ꯍꯣ ꯍꯣ
ꯃꯥ ꯍꯥꯞꯁꯤꯔꯅ ꯇꯧꯅꯦ ꯍꯤꯗꯥꯛ ꯇꯧꯔꯒ
ꯊꯃꯨꯡ ꯑꯁ ꯐꯃꯨꯡ ꯃꯥꯉꯥ ꯂꯩꯕꯁꯦ ꯇꯨꯝꯕ ꯅꯨꯡꯉꯥꯏꯇꯦꯅꯦ
ꯀꯥꯏꯗꯒꯤ ꯅꯣꯡꯖ ꯄꯨ ꯈꯪꯗꯦꯗ ꯊꯣꯛ ꯑꯣꯟꯊꯣꯛꯄ ꯅꯣꯡ ꯇꯥꯕꯒꯤ ꯇꯨꯝꯕ ꯅꯨꯡꯉꯥꯏꯒꯗ ꯗꯕꯗꯨ ꯎꯎꯎꯎꯎꯎꯎꯎ
ꯇꯨꯝꯃꯣ
ꯎꯝ ꯅꯣꯛꯄꯨ ꯅꯣꯛꯅꯤꯡꯑ
ꯑꯩꯗꯤ ꯍꯣꯔꯦꯟ ꯍꯣꯔꯦꯟ ꯃꯣꯏ ꯑꯥꯗ ꯆꯥꯛ ꯆꯥꯔꯒ ꯂꯥꯛꯅꯗ꯭ꯔꯣꯏꯌꯦ ꯂꯥꯅꯗꯣꯏꯔꯥ
ꯌꯨꯝꯗ ꯑꯩꯈꯣꯏꯗ ꯂꯣꯏ ꯑꯩꯈꯣꯏꯅꯤ ꯀꯗ ꯑꯣꯏꯔꯕꯅꯤ ꯃꯥ ꯊꯣꯡꯖꯔꯅꯤ
ꯎꯝ ꯑꯍꯥꯎꯕ ꯆꯥꯎꯋꯣ ꯆꯥꯁꯦ ꯍꯥꯏꯌꯣ
ꯇꯜꯂꯦ ꯄꯩꯁꯥ ꯑꯩꯉꯣꯟꯗ ꯄꯨꯊꯣꯔꯛꯑꯣ ꯍꯥꯏꯒꯅꯤ ꯃꯨꯛ ꯇꯜꯂꯦ
ꯅꯣꯏ ꯃꯥꯃꯥꯗ ꯍꯪꯉꯣ ꯍꯣꯔꯦꯟꯒꯤ
ꯑꯩ ꯄꯩꯁꯥ ꯄꯥꯏꯗ꯭ꯔꯦ
ꯍꯣꯔꯦꯟꯒꯤ ꯑꯩꯒꯤ ꯑꯩꯒꯤꯗ ꯁꯤꯖꯤꯟꯅꯔꯨꯅꯦ ꯍꯦ ꯍꯦ
ꯅꯣꯛꯄꯨ ꯅꯣꯛꯅꯤꯡꯒꯦ ꯉꯥꯏꯍꯥꯛꯇꯪ ꯅꯣꯛꯈꯤꯒꯦ
ꯇꯧꯅꯨꯗꯥ
ꯀꯂꯛꯄ꯭ꯔ
ꯀꯂꯛꯄꯤꯗꯦꯗ
ꯃꯊꯟꯗ ꯂꯩꯕ꯭ꯔꯣ
ꯁꯤ ꯏꯇꯟꯇ ꯂꯩꯗꯅ ꯎꯃ ꯀꯅꯥꯒꯥ ꯂꯩꯌꯣ ꯍꯥꯏꯅꯣ
ꯃꯥꯒ
ꯍꯨꯝ
ꯏꯁꯩ ꯁꯛꯄꯤꯌꯨꯔꯥ
ꯑꯁ ꯑꯣꯏꯔꯤ ꯇꯁ
ꯏ ꯏ ꯌꯥ ꯏ ꯎꯠꯀ ꯇꯧꯔꯤꯉꯦ
ꯏꯁ ꯇꯨꯝꯅꯤꯡꯉꯦꯍꯦ ꯎꯝ ꯎꯝ ꯎꯝ ꯎꯝ ꯎꯝ ꯎꯝ ꯎꯝ ꯎꯝ ꯍ ꯄꯨꯡ ꯑꯃ ꯇꯥꯗꯧꯔꯦ
ꯇꯜꯂꯦꯀꯣ
ꯎꯝ ꯇꯟꯕ ꯍꯩꯕ꯭ꯔꯣ
ꯌꯥꯝ ꯇꯟꯂꯦ ꯉꯁꯤꯗꯤ ꯅꯣꯡ ꯇꯥꯕꯒꯀꯣ ꯑꯁ
ꯏꯁ ꯅꯣꯏ ꯀꯩꯅꯣꯗꯣ ꯑꯨꯝ
ꯎꯝ
ꯉꯁꯤ ꯆꯠꯂꯗꯤ ꯐꯔꯛꯇꯥꯗꯧꯕꯀꯣ ꯅꯣꯏꯒꯤ ꯂꯥꯏꯔꯤꯛ ꯇꯝꯕꯗꯣ ꯉꯁꯤ ꯁꯨꯇꯤ ꯂꯩꯕꯁꯦ ꯑꯁ ꯌꯥꯝ ꯆꯞ ꯆꯥꯔꯦꯅꯦ
ꯏꯁꯣꯔꯅ ꯎꯕ ꯀꯣ ꯑꯗꯨꯅ
ꯑ ꯍꯤ ꯍꯤ ꯌꯥꯝ ꯎꯕꯤꯌꯦꯀꯣ
ꯑꯩꯒꯤꯗꯃꯛꯇꯗꯤ ꯌꯥꯝ ꯐꯩꯌꯦꯕ
ꯑꯦ ꯑꯩꯒꯤꯁꯨꯅꯦꯗ
ꯏꯈꯪꯗꯤ ꯈꯪꯗꯦ ꯑꯩꯒꯤꯗꯤ ꯌꯥꯝ ꯐꯩ
ꯅ ꯈꯪꯗꯕꯩꯅꯦ ꯑꯩꯒꯤꯅ ꯍꯦꯟꯅ ꯐꯕꯅꯦ
ꯑꯣꯟꯅ ꯁꯦꯔ
ꯀꯥꯡ ꯇꯥꯅꯤꯡꯗꯦꯗ ꯑꯩꯅ ꯍꯦꯟꯅ ꯏꯂꯤꯖꯤꯕꯤꯂꯤ
ꯑꯥꯌꯨꯛ ꯉꯟꯇꯥ ꯍꯧꯒꯠ ꯎꯝ ꯀꯣ ꯇꯨꯝꯅꯤꯡꯗꯔꯦ
ꯑꯍꯦ ꯍꯦ ꯑꯦ ꯑꯦ ꯑꯦ ꯍꯥꯏ ꯍꯩꯗꯦꯅꯦ ꯏꯕꯦꯝꯃ
ꯀꯩ ꯍꯥꯢ ꯍꯥꯢꯗꯦ
ꯎꯨꯝ ꯄꯥꯞ ꯆꯦꯟꯕꯅꯤꯅꯦ
ꯑꯩ ꯉꯟꯇꯥ ꯍꯧꯒꯠꯂꯦ
ꯄꯨꯡ ꯇꯔꯨꯛ ꯃꯈꯥꯏꯗ ꯍꯧꯒꯠꯄꯅꯦ
ꯏꯁ ꯅꯥꯗꯤ ꯇꯨꯝꯕꯗ ꯗꯤꯁꯇ꯭ꯔꯕ ꯇꯧꯕꯁꯨ ꯂꯩꯇꯦ ꯑꯗꯨꯅ ꯐꯖꯅ ꯇꯨꯝꯃꯦ ꯑꯩꯗꯤ ꯑꯁ ꯃꯥꯁꯤꯡꯅꯀꯣ ꯑꯃꯨꯛ ꯍꯧꯒꯠ ꯑꯃꯨꯛ ꯍꯥꯠꯂꯦ ꯑꯃꯨꯛ ꯍꯧꯒꯠ ꯑꯁ
ꯑꯩꯁꯨ ꯅꯨꯉ ꯅꯍꯥꯟ ꯇꯧꯔꯤꯅꯦ ꯑꯩꯈꯣꯏꯗꯣ ꯎꯆꯤ ꯂꯩꯕꯒꯤ
ꯎꯆꯤꯗꯤ ꯈꯔ ꯐꯔꯦꯅꯦ ꯆꯤꯛꯇꯦꯗꯅ ꯃꯥꯗꯤ
ꯑꯗꯨꯕꯨꯗꯤ
ꯃꯥꯁꯤꯡꯗꯣ ꯑꯁ ꯃꯆꯥ ꯃꯆꯥ ꯑꯗꯨꯁꯨ ꯎꯨꯝ ꯃꯥꯒꯤ ꯀꯩꯅꯣꯗꯣ ꯊꯤꯕꯣꯡꯗꯣ ꯏꯁ ꯏꯅ ꯑꯩꯁ ꯊꯟꯕꯅꯦ ꯃꯆꯥ ꯃꯆꯥ ꯑꯉꯥꯡꯁꯤꯡꯗꯨꯁꯨ ꯏꯅ ꯃꯊꯤꯕꯣꯡꯗꯣ ꯂꯣꯏꯔꯕꯅꯦ ꯅꯣꯡ ꯇꯥꯕ ꯍꯧꯔꯦ ꯅꯣꯡ ꯇꯥꯕꯥ ꯍꯧꯔꯦ
ꯇꯥꯒꯗꯧꯔꯦꯀꯣ
ꯑꯁ ꯅꯣꯡ ꯇꯥꯔꯦ ꯑꯩ ꯑꯩꯗꯤ ꯇꯧꯈ꯭ꯔꯅꯤ
ꯑꯩꯁꯨ ꯇꯨꯝꯃꯅꯤ
ꯍꯣꯔꯦꯟ ꯍꯌꯦꯡ ꯈꯪꯗꯦ ꯕꯣꯜ ꯌꯦꯡꯁꯦꯔꯥ ꯈꯪꯗꯦ ꯑꯟꯅ ꯑ ꯕ꯭ꯔꯥꯖꯤꯜꯒ ꯐꯨꯕꯣ ꯐꯨꯠꯕꯜ ꯂꯩ ꯅꯪꯗꯤ ꯑ ꯅꯪꯗꯤ ꯄ꯭ꯔꯁꯅꯥ ꯇꯧ ꯆꯠ ꯆꯠꯀꯗ꯭ꯔꯥ ꯍꯌꯦꯡ ꯑꯌꯨꯛꯁꯦ
ꯆꯀꯅꯤ
ꯆꯀꯅꯤꯌꯦ ꯅꯍꯥꯟ ꯅꯍꯥꯟꯗꯣꯅꯦꯀꯣ ꯆꯠꯈꯤꯕ ꯀꯦꯅꯣ ꯅꯣꯃꯥꯏꯖꯤꯡ ꯅꯨꯃꯤꯠꯇꯨꯅꯦꯀꯣ ꯅꯪ ꯆꯠꯇꯕꯗꯣ ꯍꯌꯦꯡꯗꯤ ꯁꯣꯏꯗꯕꯤ ꯑꯣꯀꯦ
ꯁꯣꯏꯗꯕꯤ ꯆꯠꯀꯅꯤ
ꯅꯨꯃꯤꯗꯥꯡꯗꯗꯤ
ꯑꯗꯨꯗꯤ ꯈꯪꯗꯦ
ꯅꯪꯅ ꯈꯪꯗꯗꯤ ꯀꯅꯥ ꯀꯅꯥꯅ ꯈꯪꯗꯣꯏꯅꯣ
ꯎꯝ ꯇꯥꯔꯦ ꯑꯃꯨꯛ ꯇꯧꯔꯛꯀꯦ
ꯍꯣꯏ ꯐꯔꯦ ꯊꯝꯃꯒꯦ ꯑꯩ ꯉꯥꯏꯍꯥꯛ ꯍꯣꯏ ꯐꯔꯦ ꯐꯔꯦ ꯊꯝꯃꯁꯤꯀꯣ ꯑꯩ ꯇꯨꯝꯒꯤꯒꯦ ꯋꯥꯔꯦꯕ ꯊꯕꯛ ꯌꯥꯝꯃꯟꯕꯩ ꯊꯃꯦ ꯊꯃꯦ